ꯑꯣ ꯍꯜꯂꯣ
ꯑꯣ ꯇ ꯍꯀꯣ
ꯆꯛꯆꯥꯥꯗꯔꯤꯗ ꯆꯥꯛ ꯆꯥꯗ꯭ꯔꯔꯤꯗ ꯎꯝ ꯈꯔ ꯊꯦꯡꯉꯦ ꯅꯣꯏꯗꯤ
ꯆꯔ ꯔꯦ ꯍꯣꯏ ꯍꯣꯏ ꯆꯦ
ꯑꯣ ꯀꯔꯤ ꯌꯦꯟꯁꯥꯡ ꯇꯧꯔꯒꯦ ꯉꯁꯤꯗꯤ
ꯑ ꯉꯁꯤꯁꯦ ꯑꯂꯨꯅꯦ ꯍꯋꯥꯏꯅꯦ
ꯑꯁ ꯑꯂꯨꯒ ꯍꯋꯥꯏꯗꯁꯨ ꯍꯋꯥꯏ ꯃꯁꯨꯨꯔꯤꯔꯣ
ꯅꯠꯇꯕ ꯍꯋꯥꯏ ꯃꯪꯒꯟꯗ
ꯑꯦꯁ ꯑꯗꯨ ꯍꯥꯎꯕꯅꯦꯍꯦ ꯑꯗꯨꯁꯨ ꯍꯋꯥꯏꯗꯤ ꯄꯥꯝꯃꯤ ꯑꯩꯗꯤ
ꯀꯩꯗꯧꯔꯤꯅꯣ ꯅꯣꯏꯗꯤ
ꯀꯩꯁꯨ ꯇꯧꯗꯦꯗ ꯁꯨꯝ ꯂꯩꯌꯦꯗ ꯍꯧꯖꯤꯛꯄꯨꯗꯤ ꯃꯣꯏ ꯑꯍꯟꯁꯤꯡ ꯆꯥꯛ ꯆꯥꯔꯒ ꯂꯩꯌꯦ ꯆꯥꯛ ꯆꯥꯗꯕꯁꯨ ꯂꯩꯌꯦ ꯑꯗꯨꯒꯤ
ꯑ
ꯁꯨꯝ ꯂꯩꯗ ꯍꯧꯖꯤꯛꯄꯨꯗꯤ ꯅꯣꯏꯗꯤ ꯀꯩꯀꯩ ꯇꯧ ꯂꯩꯒꯦ
ꯆꯥꯛ ꯆꯥꯕ ꯂꯣꯏꯔꯒ ꯁꯥꯃꯟꯕꯒꯤ ꯃꯄꯥꯟꯗ ꯐꯝꯂꯒ ꯂꯩꯔꯦ
ꯑꯁ ꯑꯗꯨꯗꯤ ꯌꯥꯝ ꯅꯨꯡꯉꯥꯏꯕꯒꯤ ꯃꯑꯣꯡꯅꯤꯅꯦ꯫
ꯆꯕꯂꯣꯔ ꯄꯨꯔ ꯔꯤꯂꯦꯛꯁꯅꯤꯅꯦ
ꯑ ꯔꯤꯂꯦꯛꯍꯥꯏꯕ ꯇꯔꯦ ꯁꯥꯃꯟꯕꯒꯤ ꯇꯨꯝꯕꯁꯨ ꯌꯥꯗꯦ
ꯅꯣꯏꯁꯦ ꯀꯩꯅꯣꯗ ꯂꯩꯇꯕ꯭ꯔꯣ ꯀꯪꯂꯩꯄꯥꯛꯇ ꯂꯩꯇꯕ꯭ꯔꯣ
ꯂꯩ ꯂꯩ
ꯑꯣ ꯈꯔ ꯂꯥꯞꯇ ꯂꯩꯕ ꯃꯥꯜꯂꯦꯅꯦ ꯊꯦꯡꯉꯦ ꯎꯝ ꯃꫭꯏ ꯀꯩꯅꯩꯅꯣ ꯇꯧ ꯕꯨꯗꯤ ꯂꯣꯏꯔꯦꯗ ꯁ꯭ꯋꯥꯏꯗꯒꯤꯀꯣ ꯀꯩꯅꯣꯝꯗꯤ ꯂꯣꯏꯔꯦ ꯍꯥꯟꯅ ꯑꯍꯟꯁꯤꯡ ꯆꯥꯕ ꯑꯗꯨꯒꯤ ꯉꯥꯏ ꯂꯩꯕ ꯑꯩꯈꯣꯏ ꯅꯨꯡꯇꯤꯒꯤ ꯑꯗꯨꯝ ꯇꯧꯕ꯭ꯔ ꯑꯥ ꯅꯨꯡꯇꯤꯒꯤꯗꯤ ꯅꯠꯇꯦꯗ ꯃꯔꯛ ꯃꯔꯛꯇ ꯍꯥꯏꯕ ꯇꯥꯔꯦ
ꯑꯣ
ꯀꯔꯤ ꯀꯔꯤ ꯇꯧ ꯂꯩꯔꯦ ꯉꯁꯤꯗꯤ ꯉꯁꯤꯗꯤ ꯌꯨꯝ ꯂꯩꯌꯦ
ꯂꯧꯔꯣꯏꯔꯕꯅꯤꯅ ꯌꯨꯝꯗ ꯂꯣꯏꯔꯦ
ꯑꯣ ꯑꯁ ꯑꯗꯨꯗꯤ ꯄꯨꯔꯥ ꯅꯨꯡꯉꯥꯏꯈ꯭ꯔꯕ ꯃꯇꯝꯅꯤꯅꯦ ꯑꯗꯨꯗꯤ꯫
ꯄꯣꯊꯥꯈꯔꯦ ꯂꯧ ꯂꯣꯏꯔꯅꯤꯅ
ꯅꯍꯥꯟ ꯂꯥꯁ ꯃꯟꯅꯦ ꯂꯥꯁ ꯃꯟꯗꯣ ꯑꯩ ꯀꯩꯅꯣꯔꯣꯝ ꯎꯈ꯭ꯔꯨꯜꯂꯣꯝ ꯆꯠꯂꯦꯕꯀꯣ
ꯎꯝ
ꯃꯣꯏꯗꯤ ꯌꯥꯝ ꯊꯨꯅ ꯊꯨꯅ ꯂꯣꯏ ꯂꯣꯏꯕ ꯃꯥꯜꯅꯦꯅꯦ ꯎꯝ ꯑꯣ ꯂꯧ ꯔ ꯎꯝ
ꯑꯣ ꯑꯣ ꯏꯁꯤꯡ ꯅꯨꯡꯉꯥꯏꯔꯗꯤꯀꯣ ꯂꯧꯗꯤ ꯊꯨꯅ ꯂꯣꯢꯕ ꯃꯜꯂꯦ ꯏꯁꯤꯡꯒꯤ ꯃꯈꯥ ꯄꯣꯜꯍꯟꯕ
ꯎꯝ ꯍꯣꯏ ꯃꯣꯏ ꯂꯧꯁꯤꯡꯗꯤ꯫ ꯑꯩꯈꯣꯏꯗꯤ ꯑꯣ ꯂꯧꯕꯨꯗꯤ ꯁꯨꯗꯦ
ꯑꯣ
ꯑꯩꯅ ꯅꯍꯥꯟ ꯑꯗꯨꯝ ꯆꯠꯄꯗ
ꯋꯥꯕꯅꯤꯗ ꯂꯧ ꯁꯨꯕꯗꯤ
ꯑꯩꯅ ꯈꯟꯕꯗꯗꯤ ꯈꯔ ꯑꯗꯨꯝ ꯋꯥꯕꯨꯗꯤ ꯋꯥꯔꯝꯒꯅꯤ ꯑꯗꯣ ꯋꯥꯈꯟꯕꯨꯗꯤ ꯑꯩꯒꯤꯅꯦ ꯍꯥꯏꯕ ꯋꯥꯈꯜ ꯂꯩꯕꯅꯤꯅꯦ ꯑꯗꯨꯝ ꯕꯤꯠꯇ ꯅꯨꯡꯉꯥꯏꯒꯗꯧ ꯃꯥꯜꯂꯦꯗ ꯂꯧ ꯁꯨꯕꯔ ꯍꯣꯏ
ꯑ
ꯏꯁꯥꯅ ꯑꯗꯨꯝ ꯀꯩꯅꯣ ꯇꯧꯕꯅꯤꯅꯀꯣ ꯑ ꯑ ꯏꯁꯥꯒꯤ ꯑꯣꯏꯕꯅꯤꯅ ꯑꯦ ꯁꯤꯒꯤꯅꯤ ꯑꯩꯒꯤꯅꯤ ꯎꯝ
ꯃꯍꯩꯗꯣ ꯐꯪꯒꯗꯧꯅꯤꯅ ꯑꯃꯔꯣꯝꯗꯗꯤ ꯎꯝ ꯎ
ꯅꯍꯥꯟ ꯀꯣꯏꯏꯗꯤ ꯀꯨꯏꯔꯦ ꯂꯥꯏꯛ ꯁꯚꯦꯟ ꯏꯌꯥꯔꯁ ꯑꯁ ꯁꯚꯦꯟ ꯏꯔꯁ ꯅꯠꯇ꯭ꯔꯦꯗꯣ ꯂꯥꯏ ꯇꯦꯟ ꯌꯌꯥꯔꯁ ꯕꯦꯛꯀꯨꯝꯕꯀꯣ
ꯎꯝ
ꯎꯝ ꯏꯃꯥꯟꯅꯕ ꯑꯃ ꯃꯣꯏꯒꯤ ꯈꯨꯟꯗ ꯆꯠꯁꯦꯅ ꯆꯠꯄ ꯆꯠꯕꯗ
ꯑꯩꯒꯤ ꯃꯈꯣꯟꯁꯦ ꯑꯗꯨꯝ ꯑꯃꯨꯛ ꯇꯥꯏ ꯀꯔꯤ ꯇꯧꯕ ꯂꯥꯎꯠ ꯏꯁꯄꯤꯀꯔ ꯊꯝꯕ ꯌꯥꯕ꯭ꯔꯁꯦ
ꯈꯪꯗꯦꯅꯦ ꯂꯥꯎꯠ ꯏꯁꯄꯤꯀꯔ ꯊꯝꯕ ꯌꯥꯕ
ꯊꯝꯗꯤꯒꯣꯅ ꯑꯦꯌꯔ ꯄꯤꯁ ꯁꯝꯕ꯭ꯔꯥ
ꯑꯦꯄꯤꯁ ꯍꯥꯞꯇꯦ ꯇꯥꯕ꯭ꯔꯣ
ꯑꯥ
ꯍꯧꯖꯤꯛꯇꯤ ꯐꯕ꯭ꯔꯥ ꯈꯔ
ꯑ ꯍꯧꯖꯤꯛꯗꯤ ꯈꯔ ꯐꯥꯏ ꯎꯝ
ꯑꯣ ꯑꯩꯒꯤ ꯕꯣꯂꯌꯨꯝꯗꯣ ꯐꯨꯜꯗ ꯍꯥꯞꯄꯒꯤ ꯑꯣꯏꯅꯅꯤ ꯂꯥꯎꯁ ꯄꯨꯋꯥꯔꯤ ꯅꯠꯇꯕꯀꯣ ꯑꯗꯨꯒꯤ ꯑꯣꯏ ꯃꯥꯜꯂ
ꯑꯩꯒꯤ ꯈꯣꯟꯗꯣ ꯑꯃꯨꯛ ꯇꯥꯕ ꯈꯅ ꯇꯧꯕꯁꯨ
ꯎꯝ ꯍꯧꯖꯤꯛꯇꯤ ꯐꯔꯝꯒꯅꯤ
ꯎꯝ ꯌꯥꯏꯖ
ꯑꯩꯒꯤꯗꯨ ꯕꯣꯂꯌꯨꯝꯗꯣ ꯂꯥꯎꯠ ꯏꯁꯄꯤꯀꯔꯗꯤ ꯅꯠꯇꯦ ꯑꯗꯨꯕꯨ ꯑꯗꯨꯝ ꯕꯣꯗꯤꯌꯝꯗ ꯐꯣꯜꯗ ꯍꯥꯞꯄꯒꯤ ꯍꯣꯏ ꯃꯥꯜꯂꯦꯅ ꯉ ꯅ ꯅꯍꯥꯟ ꯀꯨꯏꯕ ꯆꯠꯄ ꯃꯇꯝꯗꯨꯗ ꯑꯩꯈꯣꯏ ꯆꯤꯡꯒꯤ ꯋꯥꯟ ꯇꯥꯏꯝ ꯑꯃ ꯆꯠꯄꯗꯣꯀꯣ ꯑꯁ
ꯎꯝ ꯎꯝ
ꯑꯣ ꯀꯔꯤ ꯍꯥꯏꯁ ꯋꯥꯁꯨ ꯋꯥꯏꯑ ꯑꯗꯣ ꯐꯥꯔꯁ ꯑꯦꯛꯁꯄꯤꯔꯤꯌꯦꯟꯁ ꯑꯣꯏꯕꯗꯣ ꯅꯨꯡꯉꯥꯏꯁꯨ ꯅꯨꯡꯉꯥꯏꯌꯦꯅꯦ
ꯃꯣꯏ ꯆꯕꯣ ꯅꯨꯡꯉꯥꯏꯁꯨ ꯅꯨꯡꯉꯥꯏ
ꯑꯁ ꯑꯩ ꯐꯥꯔꯁ ꯑꯦꯟ ꯂꯥꯁꯇꯤ ꯑꯣꯏꯔꯦ ꯑꯗꯨ ꯆꯠꯄꯗꯨꯀꯣ
ꯎꯝ ꯅꯣꯏ ꯃꯔꯨꯞꯀꯤ
ꯍꯣꯏ ꯍꯣꯏ ꯍꯣꯏ
ꯑ
ꯁꯨꯇꯤꯒꯨꯝꯕ ꯂꯩꯔꯗꯤ ꯃꯈꯣꯏꯗ ꯑꯗꯨꯝ ꯋꯥꯟ ꯋꯤꯛꯀꯨꯝꯕ ꯐꯥꯏꯚ ꯗꯦꯖꯀꯨꯝꯕ ꯑꯗꯨꯝ ꯆꯠꯂꯦꯕꯀꯣ
ꯎꯝ
ꯑꯁ ꯑꯗꯨ ꯆꯠꯂꯒ ꯂꯣꯏꯔꯒ ꯍꯟꯈ꯭ꯔꯁꯤ ꯍꯥꯏꯔ ꯍꯥꯏꯕ ꯃꯇꯝꯗ ꯑꯩꯈꯣꯏꯒꯤ ꯇꯨꯔꯦꯟ ꯃꯆꯥ ꯑꯃ ꯂꯩꯕ ꯒ ꯃꯅꯥꯛꯇ ꯑꯩꯈꯣꯏꯒꯤ ꯀꯩꯅꯣꯗꯣ ꯀꯣꯛꯂꯩꯗꯣ
ꯎꯝ ꯎꯝ ꯎꯝ
ꯀꯣꯠꯂꯗꯣ ꯑꯗꯨ ꯑꯩꯈꯣꯏ ꯀꯩꯅꯣ ꯇꯧꯔꯒ
ꯄꯤꯔꯨꯞ ꯄꯤꯔꯨꯞꯀꯣ
ꯑꯣ ꯄꯔꯨꯞꯨꯞꯇ ꯑꯣ ꯎ ꯑꯗꯨꯣ
ꯍꯥꯎꯗꯦꯗꯣ ꯎꯝ
ꯑꯁ ꯃꯥꯅꯦ
ꯎꯝ
ꯑꯗꯨꯒ ꯑꯩꯅ ꯑꯗꯨ ꯍꯥꯏꯔꯒ ꯑꯩꯅ ꯑꯃꯨꯛꯀ ꯂꯥꯁꯇ ꯏꯀꯥꯏꯕꯗꯣ ꯑꯁ ꯅꯨꯡꯉꯥꯏꯇ ꯅꯨꯡꯉꯥꯏꯕ ꯂꯩꯕꯗꯣ ꯍꯜꯂꯝꯗꯥꯏꯗ ꯐ꯭ꯂꯣꯞ ꯇꯥꯕꯅꯤꯅꯦ
ꯀꯔꯤꯇ ꯍꯒꯔ
ꯑꯗꯨꯗꯒꯤꯗꯤ ꯑꯩ ꯀꯨꯏꯅ ꯑ ꯀ ꯑ ꯐꯥꯏꯚ ꯌꯔꯁ ꯁꯤꯛꯁ ꯌꯔꯁ ꯀꯨꯝꯕ ꯃꯇꯨꯡꯗ ꯑꯃꯨꯛ ꯂꯥꯛꯄꯅꯦ
ꯋꯥ ꯋꯥꯕꯅꯦ
ꯋꯥ ꯅꯨꯡꯉꯥꯏꯁꯨ ꯅꯨꯡꯉꯥꯏꯌꯦꯕꯀꯣ ꯃꯣꯏꯒꯤ ꯉꯥꯒꯨꯝꯕ ꯍꯥꯞꯄꯒꯨꯝꯕ ꯂꯩꯗꯅꯀꯣ ꯉꯥ ꯌꯣꯛꯄꯒꯨꯝꯕ ꯐꯥꯕꯒꯨꯝ ꯆꯠꯂꯤ ꯑꯗꯨ ꯆꯠꯂꯝꯗꯥꯏꯗ ꯀꯃꯥꯏꯅ ꯇꯧꯕ꯭ꯔꯥ ꯍꯥꯏꯔꯒ ꯀꯩꯅꯣ ꯃꯤꯃꯤꯗꯣ ꯃꯤꯃꯤꯗꯣ ꯑꯁ ꯅꯨꯡꯊꯤꯟꯜꯗ ꯎꯝ ꯐ꯭ꯔꯤ ꯂꯩꯕꯗꯣꯀꯣ ꯃꯤꯗꯣ ꯊꯣꯡꯁꯦ ꯍꯦꯟꯅ ꯃꯤ ꯃꯤꯗ ꯄꯤꯀꯦꯠ ꯃꯔꯤ ꯃꯉꯥꯒꯕ ꯃꯔꯤ ꯑꯍꯨꯝ ꯃꯔꯤꯒꯨꯝꯕ ꯑꯣꯏ ꯃꯥꯜꯂꯦ ꯌꯥꯝꯅ ꯊꯣꯡꯈ꯭ꯔꯦꯕ ꯌꯥꯝꯅ ꯊꯣꯡꯕ ꯃꯇꯝꯗꯨꯗ ꯇꯥꯕ꯭ꯔꯣ
ꯇꯥꯏ ꯇꯥꯏ ꯍ
ꯑꯗꯨꯗ ꯀꯃꯥꯏꯅ ꯇꯧꯕ꯭ꯔꯣ ꯍꯥꯏꯔꯣ ꯏꯃꯥꯟꯅꯕ ꯑꯃꯅ ꯑꯩꯈꯣꯏꯒꯤ ꯀꯩꯅꯣ ꯒꯟꯖꯥ ꯃꯅꯥꯗꯣ ꯑꯗꯨꯗꯣ ꯑꯁ ꯈꯔ ꯍꯥꯞꯆꯔꯥ ꯍꯥꯏꯔ ꯃꯥꯗꯣ ꯍꯥꯞꯄꯤꯈ꯭ꯔꯦꯕ ꯌꯥꯝ ꯃꯣꯏꯅ ꯊꯣꯡꯗꯤ ꯊꯣꯡꯕꯅꯦꯕꯀꯨꯝ ꯑꯩꯈꯣꯏꯗꯤ ꯑꯗꯨꯝ ꯔꯣꯝꯗ ꯂꯩꯔꯒ ꯀꯩꯅꯣ ꯇꯧꯕꯅꯦꯕ ꯐꯖꯅ ꯍꯥꯞꯄꯤꯈ꯭ꯔ ꯃꯥꯜꯂꯦ
ꯎꯝ
ꯏꯁꯗꯣꯡꯅ ꯆꯥꯁ
ꯑꯣ ꯅꯣꯏꯗꯤ ꯍꯥꯞꯄꯦ ꯍꯥꯏꯗꯣ ꯈꯪꯗꯦꯕ
ꯃꯣꯏ ꯍꯥꯞꯀꯦꯗꯤ ꯍꯥꯏꯗꯤ ꯍꯥꯏꯕꯅꯦꯕꯀꯣ ꯑꯩꯈꯣꯏꯅꯗꯤ ꯑꯗꯨꯝ ꯐꯣꯟ ꯌꯦ ꯀꯔꯤ ꯀꯔꯤ ꯇꯧꯕ꯭ꯔꯥ ꯑꯗꯨꯃꯥꯏꯅ ꯇꯧꯕ꯭ꯔꯥ ꯍꯥꯏꯅ ꯑꯗꯨꯝ ꯂꯩꯕ ꯃꯣꯏꯗꯨ ꯍꯥꯞꯄꯤꯈ꯭ꯔꯦꯕ ꯆꯥꯈ꯭ꯔꯕ ꯂꯣꯏꯔꯕ ꯃꯇꯨꯡꯗ ꯈꯪꯕꯅꯦꯕ
ꯑꯣꯝ ꯑꯗꯨ ꯀꯃꯥꯏ ꯇꯧꯔꯦ ꯂꯥꯁꯇꯗꯤ ꯑꯔꯣꯏꯕꯗꯨꯗꯤ ꯀꯃꯥꯏꯅ ꯇꯧꯔꯦ
ꯆꯥꯈ꯭ꯔꯕꯅ ꯑꯁ ꯃꯑꯣꯡꯕ ꯇꯧꯕꯅꯦꯍꯦ ꯃꯣꯏꯒꯤꯗꯨꯀꯣ ꯑꯣ ꯅꯨꯡꯊꯤꯤꯟꯒꯨꯝꯕ ꯇꯥꯕ ꯃꯇꯝ ꯃꯇꯝꯗ ꯆꯥꯛ ꯆꯥꯃꯤꯟꯅꯩ ꯀꯩꯅꯣꯀꯣ ꯃꯣꯏꯒꯤꯗꯣ ꯃꯣꯏ ꯐꯦꯃꯤꯂꯤꯒ ꯆꯥꯃꯤꯟꯅꯕꯗꯣ
ꯇ
ꯑꯗꯨꯗꯗꯤ ꯃꯑꯣꯡꯃ ꯇꯧꯔꯛꯄꯗꯨꯗꯗꯤ ꯑꯁ ꯀꯅꯤꯅꯣ ꯇꯧꯔꯤꯁꯤꯅ ꯑꯗꯨꯃꯥꯏꯅ ꯇꯧꯔꯨꯔꯕꯗꯨꯗꯤ
ꯅꯜ ꯃꯔꯨꯞ ꯍꯣꯏꯁꯨ ꯁꯨꯃꯥꯏꯅ ꯇꯧꯕ꯭ꯔꯥ
ꯃꯣꯏꯗꯤ ꯆꯥꯔꯒ ꯃꯈꯣꯏꯗꯤ ꯃꯈꯣꯏ ꯃꯈꯣꯏꯗꯤ ꯌꯨꯝ ꯌꯨꯝ ꯌꯨꯝꯗ ꯑꯗꯨꯝ ꯆꯠꯈ꯭ꯔꯦꯅ ꯑꯩꯗꯤ ꯒꯦꯁ ꯑꯣꯏꯅ ꯂꯩꯕꯅꯤꯅꯀꯣ
ꯎꯝ ꯎꯝ
ꯑ ꯋꯥ
ꯎꯝ
ꯆꯥꯛ ꯁꯥꯕꯗꯨꯁꯨ ꯀꯔꯤꯅꯣ ꯑꯩ ꯌꯥꯗ꯭ꯔꯦ ꯍꯦꯟꯅ ꯀꯟꯇ꯭ꯔꯣꯜꯗꯤ ꯇꯧꯋꯦꯕꯀꯣ ꯆꯥꯕꯗꯤ ꯆꯥꯔꯦ ꯑꯗꯨ ꯑꯌꯨꯛ ꯐꯥꯎꯁꯨ ꯑꯗꯨꯝ ꯀꯩꯅꯣ ꯊꯧꯕꯗꯀꯣ ꯉꯥꯎꯕꯗꯀꯣ ꯑꯗꯨꯗ ꯅꯨꯄꯥ
ꯒ
ꯑꯗꯨꯒꯤ ꯃꯥꯜꯂꯅꯤ ꯑꯗꯨ ꯃꯣꯏꯅ ꯂꯥꯛꯑꯒ ꯅꯪ ꯉꯔꯥꯡ ꯆꯥꯛ ꯆꯥꯕꯗꯣ ꯑꯗꯨꯃꯥꯏꯅ ꯇꯧꯔꯦ ꯑꯁꯨꯃꯥꯏꯅ ꯇꯧꯋꯦ ꯐꯖꯅ ꯆꯥꯗꯦ ꯈꯣꯠꯇꯦꯒ ꯇꯧꯕꯗꯨꯗꯀꯣ ꯀꯠ ꯂꯩꯕ ꯉꯝꯅꯕꯗ ꯋꯥ ꯋꯥꯈꯜ ꯋꯥꯕꯗꯨꯣ ꯑꯗꯨꯃꯥꯏꯅ ꯇꯧꯔꯕ ꯇꯥꯏꯃꯤꯡꯗꯨꯗ ꯍꯧꯖꯤꯛꯀꯤ ꯀꯩꯅꯣ ꯀ ꯑꯣꯏꯅ ꯂꯥꯛꯄ ꯑꯩꯈꯣꯏꯒꯤ ꯖꯦꯔꯤ ꯑꯦꯐ ꯈꯣꯏꯗꯣ
ꯎꯝ
ꯃꯣꯏꯁꯨ ꯃꯨꯣꯏꯒ ꯂꯥꯛꯁꯟꯕ ꯁꯨ ꯂꯥꯛꯁꯦ ꯂꯥꯛꯁ ꯑꯩꯁꯦ ꯀꯩꯅꯣꯗ ꯂꯩꯌꯦꯕ ꯍꯣꯝ ꯗꯤꯄꯥꯔꯠꯃꯦꯟꯗ ꯂꯩꯌꯦꯕ
ꯎꯝ
ꯒꯟꯖꯥꯒꯤ ꯀꯩꯅꯣ ꯉꯥꯎꯕꯅꯦ ꯑꯁꯣꯝꯗ ꯅꯪ ꯉꯔꯥꯡ ꯆꯥꯛ ꯆꯥꯕꯗꯣ ꯐꯖꯗ꯭ꯔꯦ ꯈꯣꯠꯇ꯭ꯔꯦ ꯀ ꯍꯥꯏꯕꯅ
ꯑ ꯋꯥꯔꯤ ꯌꯥꯝ ꯅꯨꯡꯉꯥꯏꯕ ꯃꯥꯜꯂꯦꯅꯦ ꯑꯗꯨꯗꯤ ꯑꯗꯨ ꯅꯨꯃꯤꯠꯇꯨꯗꯤ
ꯑꯁ ꯑꯗꯨꯗꯨꯀꯣ ꯀꯣꯛꯁꯤ ꯀꯣ
ꯍ
ꯑꯗꯨ ꯇꯥꯏꯝꯗꯨꯗ ꯁꯨꯃꯥꯏꯅ ꯇꯧꯔ ꯃꯣꯏꯅ ꯖꯦꯔꯦꯛꯈꯣꯏ ꯂꯥꯛꯑꯒ ꯍꯦꯛ ꯆꯠ ꯆꯠꯈꯤꯕꯗꯣ ꯦꯛ ꯆꯠꯈ꯭ꯔꯕ ꯃꯇꯨꯡꯗ ꯑꯁꯥꯝ ꯔꯤꯐꯣꯜꯁꯨ ꯑꯃꯛꯣ ꯇꯥꯛꯄ
ꯑꯣ
ꯑꯩ ꯂꯩꯕ ꯌꯥꯔꯔꯣꯏꯗ ꯑꯩ ꯆꯠꯈ꯭ꯔꯒꯦꯅ ꯑꯗꯨ ꯑꯗꯨꯅꯦꯗ ꯈꯔ ꯋꯥꯔꯤꯗ ꯄꯥꯏꯔꯤꯕꯅꯤꯅ ꯆꯤꯡ ꯂꯧ ꯂꯧꯁꯨ ꯆꯠꯄ ꯐꯪꯕꯒꯤ ꯃꯇꯝꯗꯨꯗ ꯑꯗꯨꯃꯥꯏꯅꯁꯨ ꯊꯦꯡꯅꯩ ꯍꯥꯏꯅ ꯈꯔ ꯍꯥꯏꯕꯤ ꯅꯪꯒꯤꯁꯨ ꯈꯔ ꯍꯥꯏꯌꯣꯅꯦ ꯋꯥꯔꯤ
ꯆꯥꯛ ꯂꯝꯗ꯭ꯔꯣ ꯅꯪ
ꯆꯥꯛ ꯎꯝ ꯉꯁꯥꯏ ꯑꯩ ꯂꯥꯛꯄꯗ ꯈꯔ ꯗꯤ ꯆꯥꯕ ꯃꯣꯏ ꯍꯥꯟꯅ ꯆꯥꯔꯒ ꯂꯣꯏꯔ ꯀꯣꯟꯅ ꯆꯥꯒꯅꯤ
ꯌꯥꯝ ꯂꯩꯕ꯭ꯔꯣ ꯅꯣꯏꯗꯤ
ꯉꯁꯤꯗꯤ ꯈꯔ ꯃꯤ ꯌꯥꯝꯃꯦ ꯎꯝ ꯎꯝ ꯕꯣꯁꯈꯣꯏꯒ ꯂꯩꯃꯤꯟꯅꯩ ꯑꯩꯗ ꯎꯝ
ꯅꯣꯡ ꯆꯨꯕ꯭ꯔꯣ ꯍꯟꯗꯛꯇꯤ ꯅꯣꯏ ꯂꯣꯝꯗ ꯀꯃꯥꯏꯅ ꯇꯧꯕ꯭ꯔꯣ